ꯎꯝ ꯍꯜꯂꯣ ꯇꯥꯏꯌꯦ ꯇꯥꯏꯌꯦ ꯇꯥꯏꯌꯦ
ꯑꯁ
ꯀꯩꯗꯧꯔꯤꯅꯣ
ꯑꯁ ꯆꯥꯛ ꯆꯥꯊꯣꯛꯑꯒ ꯑꯁ ꯐꯝꯔꯤꯗ
ꯀꯩ ꯃꯊꯦꯜ ꯆꯥꯔꯒꯦ
ꯉꯗꯤ ꯁꯧꯒ꯭ꯔꯤꯒ ꯀꯩꯅꯣ ꯇꯧꯔꯦꯍꯦ ꯀꯣꯂꯤ ꯍꯋꯥꯏ ꯑꯁꯥꯡꯕꯗꯨꯒ
ꯑꯣ ꯑꯣ ꯑꯣ ꯍꯥꯎꯏꯗ ꯍꯧꯖꯤꯛꯇꯤ ꯑꯩꯗꯤ ꯁꯧꯒ꯭ꯔꯤꯗꯤ ꯄꯥꯝꯃꯦ ꯑꯩꯗꯤ
ꯎꯝ ꯌꯥꯝ ꯂꯩꯕꯅꯦ ꯕꯖꯥꯔꯗ
ꯂꯩꯌꯦ ꯍꯣꯏ ꯑꯗꯨꯝ ꯂꯩꯔꯒ ꯆꯥꯏꯑꯦ ꯂꯨꯄꯥ ꯀꯨꯟ ꯀꯨꯟ ꯄꯤꯌꯦ
ꯎꯝ ꯉꯁꯤꯗꯤ ꯆꯥꯗ꯭ꯔꯣ
ꯆꯥꯗꯦ ꯉꯁꯤꯗꯤ ꯆꯥꯛ ꯆꯥꯅꯤꯡꯗ꯭ꯔꯦ ꯊꯣꯡꯗ꯭ꯔꯦ ꯑꯩ ꯆꯥꯔꯔꯣꯏꯌꯦ
ꯑꯁ ꯎꯝ ꯑꯆꯥꯄꯣꯠ ꯌꯥꯝ ꯆꯥꯥꯁꯟꯕ ꯃꯥꯜꯂꯦꯗ
ꯆꯥꯗꯦ ꯑꯗꯨꯕꯨ ꯈꯪꯗꯦ ꯆꯥꯅꯤꯡꯗ꯭ꯔꯦ ꯉꯁꯤ ꯕꯖꯥꯔ ꯊꯣꯛꯄ ꯀꯥꯟꯗ ꯈꯔ ꯆꯥꯔꯨꯔꯦꯅꯦ
ꯎꯝ
ꯉꯁꯤ ꯕꯖꯥꯔ ꯊꯣꯛꯑꯦ ꯑꯩ
ꯎꯝ ꯀꯅꯥ ꯀꯅꯥ ꯆꯠꯂꯤꯅꯣ
ꯏꯃꯥꯟꯅꯕꯤꯒ ꯆꯠꯄꯅꯤꯗ
ꯍꯦ
ꯑꯩꯈꯣꯏꯗꯤ ꯍꯦꯔꯣ ꯂꯩꯇꯕ ꯑꯩꯈꯣꯏꯗꯤ ꯏꯃꯥꯟꯅꯕꯤ ꯄꯨꯔꯒ ꯆꯠꯂꯦ
ꯑꯦꯁ ꯃꯥꯥꯟꯅꯕꯤ ꯑꯣꯏꯔꯝꯃꯗꯤ ꯐꯩꯀꯣ
ꯑꯁꯦꯡꯕꯅꯦ ꯏꯃꯥꯟꯅꯕꯤꯅꯦ ꯏꯃꯥꯟꯅꯕꯤꯒ ꯆꯠꯄꯅꯦ ꯃꯤ ꯄꯨꯅꯤꯡꯉꯥꯏ ꯂꯩꯇꯦ ꯂꯣꯏ ꯂꯩꯊꯔꯨꯔꯦ ꯑꯦꯀꯥꯎꯟ ꯄꯩꯁꯥ ꯂꯩꯇ꯭ꯔꯦ
ꯎꯝ
ꯑꯦꯀꯥꯎꯟꯒꯤ ꯄꯩꯁꯥ ꯂꯣꯏ ꯂꯩꯔꯨꯔꯦ ꯑꯦꯀꯥꯎꯟ ꯄꯩꯁꯥ ꯌꯥꯎꯗ꯭ꯔꯦ
ꯏꯁ ꯌꯥꯝ ꯇꯥꯜꯂꯨꯔꯕꯅꯤꯅ ꯌꯥꯝꯅ ꯂꯩ ꯂꯩꯅꯤꯡꯉꯥꯏ ꯂꯩꯔꯝꯃꯅꯤꯅꯦ
ꯏꯌꯥꯝꯕꯅ ꯄꯤꯕꯅꯦ ꯑꯩꯅ ꯗ꯭ꯔꯦꯁ ꯂꯩ ꯐꯤ ꯐꯤꯔꯣꯟ ꯌꯦꯡꯉꯨꯈꯤꯒꯦ ꯄꯤꯌꯨꯗꯅ ꯍꯥꯏꯔꯒ ꯑꯩ ꯉꯍꯥꯟ ꯀꯥꯞꯈ꯭ꯔꯕꯗꯣ ꯑꯗꯨ ꯁꯤꯖꯤꯟꯅꯈ꯭ꯔꯣ ꯍꯥꯏꯕꯀꯣ ꯑꯗꯨꯒꯤ ꯁꯤꯖꯤꯟꯅꯔꯦ ꯌꯥꯝ ꯅꯨꯡꯉꯥꯏꯔꯦ
ꯅꯣꯏꯗꯤ ꯅꯌꯥꯝꯕ ꯂꯩꯕꯅꯤꯅ ꯅꯨꯡꯉꯥꯏꯔꯦꯀꯣ
ꯍꯣꯏ ꯅꯪꯁꯨ ꯂꯩꯗꯨꯗꯤ
ꯑꯩꯈꯣꯏꯗꯤ ꯏꯌꯥꯝꯕ ꯃꯇꯦꯡ ꯄꯥꯡꯕ ꯉꯝꯗ꯭ꯔꯦ
ꯑꯗꯨ ꯑꯣꯏꯔꯁꯨ ꯍꯌꯦꯡꯋꯥꯏ ꯃꯇꯦꯡ ꯄꯥꯡꯕ ꯌꯥ ꯄꯥꯡꯕ ꯃꯇꯝ ꯂꯥꯛꯀꯅꯤ
ꯎꯝ
ꯑꯩꯗꯤ ꯍꯧꯖꯤꯛ ꯊꯔꯣꯏ ꯀꯛꯏꯌꯦ
ꯁꯥꯁ ꯍꯌꯦꯡꯒꯤꯔꯣ ꯍꯧꯖꯤꯛ ꯍꯧꯖꯤꯛꯀꯤꯔꯣ
ꯍꯧꯖꯤꯛꯀꯤ ꯅꯠꯇꯦ ꯍꯌꯦꯡꯒꯤꯗꯤꯔ ꯉꯁꯤꯗꯤ ꯆꯥꯗꯕꯤ ꯇꯨꯝꯈ꯭ꯔꯅꯤꯗ ꯑꯩ
ꯊꯔꯣꯏ ꯕꯖꯥꯔꯗꯒꯤ ꯂꯩꯔꯤꯔꯣ
ꯍꯣꯏ ꯕꯖꯥꯔꯒꯤꯅꯦ
ꯎꯝ
ꯑꯁ ꯌꯥꯝ ꯋꯥꯌꯦ ꯃꯛ ꯃꯥꯒꯤ ꯒꯤ ꯃꯀꯨ ꯑꯥ ꯑꯪ ꯃꯥ ꯃꯥꯏꯊꯣꯡꯗꯣ
ꯎꯝ
ꯑꯥ ꯃꯅꯨꯡꯗ ꯆꯪꯉꯦꯕ ꯂꯧꯊꯣꯛꯄ ꯉꯝꯗꯦꯕ
ꯎꯝ ꯑꯥꯏ ꯊꯣꯡꯕ ꯂꯣꯏꯔꯒ ꯂꯧꯊꯣꯛꯑꯣ ꯀꯩꯅꯣ
ꯆꯠꯂꯣꯍꯦ ꯀꯃꯥꯏꯅ ꯆꯨꯞꯇꯣꯏꯕ ꯑꯗꯨꯗꯤ ꯇꯜꯂꯦ ꯃꯣꯠꯀꯥ ꯃꯣꯠꯄꯅꯦ
ꯍꯥꯟꯅ ꯆꯨꯞꯊꯣꯛꯑꯒ ꯑꯗꯨꯝ ꯂꯧꯊꯣꯛꯑ ꯂꯣꯏꯔꯦ
ꯇꯜꯂꯦꯍꯦ ꯑꯗꯨꯒꯨꯝꯕꯗꯤ ꯇꯜꯂꯦ
ꯍꯨꯝ ꯑꯃꯣꯠꯄ ꯃꯅꯨꯡꯗ ꯆꯥꯡꯗꯝꯅꯤꯗ
ꯑꯗꯣ ꯑꯣꯏꯔꯁꯨ ꯃꯥꯒꯤ ꯃꯥꯏꯊꯣꯡꯗꯣ ꯃꯣꯠꯂꯦꯕ
ꯎꯝ ꯎꯝ
ꯑꯗꯨ ꯂꯧꯊꯣꯛꯇꯕꯗꯤ ꯌꯥꯔꯣꯏꯅꯦ ꯑꯗꯨ ꯀꯃꯥꯏꯅ ꯆꯥꯒꯅꯤ
ꯎꯝ ꯆꯥꯕꯗꯤ ꯅꯨꯡꯗꯤ ꯅꯨꯡꯉꯥꯏꯇꯕꯅꯤ ꯑꯗꯨ ꯄꯟꯕꯅꯦ
ꯑꯣ ꯑꯗꯨ ꯂꯧꯊꯣꯛꯇꯕꯤ ꯍꯟꯗꯛꯇꯤ ꯌꯪꯈꯩ ꯄꯤꯌꯦ
ꯑꯣ
ꯌꯥꯏꯀꯣ ꯌꯪꯈꯩꯗꯤ
ꯑꯥ ꯌꯥꯡꯈꯩ ꯐꯥꯎꯗꯤ ꯐꯩ ꯅꯍꯥꯟꯗꯤ ꯁꯦꯚꯦꯟꯇꯤ ꯍꯥꯏꯅꯦ
ꯍꯣꯏ ꯍꯣꯏ ꯍꯣꯏ ꯑꯃꯨꯔꯛ ꯂꯩꯈ꯭ꯔꯦ ꯑꯩꯈꯣꯏꯁꯨ ꯁꯨꯕꯦꯟꯇꯤꯗ
ꯎꯝ
ꯍꯟꯗꯛ ꯈꯔ ꯇꯥꯏꯅꯦ
ꯎꯝ ꯅꯪꯒꯤ ꯀꯁꯇꯥꯃꯔ ꯂꯩꯔꯕꯣ
ꯂꯩꯇꯦ
ꯍꯝ ꯍꯝ
ꯅꯪꯒꯤ ꯂꯩꯕ꯭ꯔꯣ
ꯑꯣꯏꯇꯣꯏꯗ ꯊꯔꯣꯏ ꯕꯖꯥꯔꯗꯒꯤ ꯂꯩꯗꯦꯗꯥ ꯑꯩꯈꯣꯏ
ꯍꯣꯏꯗ ꯐꯪꯕꯗꯨꯕꯨ ꯈꯨꯟꯗ ꯂꯩꯕ ꯄꯥꯝꯃꯨꯋꯦ
ꯎꯝ
ꯍꯟꯗꯛꯇꯤꯀꯣ
ꯎꯝ
ꯂꯧꯗꯣ ꯁꯨꯕ ꯍꯧꯅꯔꯕꯅꯤꯅꯀꯣ
ꯎꯝ
ꯀꯔꯤ ꯍꯤꯗꯥꯛ ꯊꯥꯅꯔꯕꯅꯤꯅ ꯈꯨꯟꯟꯅꯗ꯭ꯔꯦ ꯍꯥꯏꯌꯦ
ꯑꯥ ꯂꯧꯒꯤ
ꯂꯧꯕ ꯃꯇꯝꯗꯗꯤ ꯌꯥꯗꯕ ꯑꯃꯨꯛ ꯈꯨꯟꯕ ꯊꯥꯗꯕꯁꯤꯡꯗꯨꯗꯤ ꯈꯨꯟꯕ ꯌꯥꯏꯕꯀꯣ
ꯍꯣꯏ
ꯎꯇꯛꯄꯗꯗꯤ ꯌꯥꯗ꯭ꯔꯦ
ꯎꯝ ꯎꯝ ꯑꯗꯨꯅ ꯆꯥꯗꯕ ꯀꯨꯏꯔꯦ ꯐꯕ
ꯑꯣ ꯑꯩꯁꯨ ꯍꯟꯗꯛꯀꯤꯀꯣ ꯈꯨꯟꯒꯤ ꯑꯃꯨꯛ ꯈ ꯈꯛꯇ ꯑꯣꯏꯔꯕꯅꯤ ꯆꯥꯕ ꯐꯪꯕ
ꯎꯝ
ꯅꯍꯥꯟ ꯍꯥꯟꯅ ꯅꯣꯡ ꯍꯥꯟꯅ ꯇꯥꯕ ꯃꯇꯝꯗꯣ
ꯍ
ꯑꯗꯨ ꯃꯇꯝꯗ ꯏꯌꯥꯝꯕꯅ ꯄꯨꯔꯛꯄꯀꯣ
ꯍꯣꯏ
ꯑꯁ ꯑꯗꯨꯗꯗꯤ ꯌꯥꯝ ꯍꯥꯎꯋꯦꯍꯦ ꯃꯁꯥꯗꯣ ꯌꯥꯝ ꯥꯏꯕꯒꯤꯀꯣ ꯍꯧꯖꯤꯛ ꯑꯁꯤ ꯕꯖꯥꯔꯒꯤꯗꯤ ꯍꯥꯎꯇꯦꯕ ꯃꯌꯥꯡ ꯌꯥꯝ ꯀꯪꯉꯦꯕ
ꯎꯝ
ꯃꯥꯒꯤ ꯃꯀꯨ ꯈꯛꯇꯅꯦ ꯌꯥꯎꯔꯤꯕꯁꯦ
ꯎꯝ
ꯃꯅꯨꯡꯒꯤꯗꯨꯗꯤ ꯃꯅꯨꯡꯒꯤ ꯊꯔꯣꯏꯗꯣ
ꯎ
ꯌꯥꯝ ꯄꯤꯛꯑꯦꯕ ꯆꯥꯅꯤꯡꯉꯥꯏ ꯌꯥꯎꯗꯕꯒꯤꯇꯥꯥꯏꯞ ꯇꯒꯣ ꯃꯌꯥꯡꯁꯨ ꯀꯪꯕꯒꯤ
ꯑꯂꯨ ꯑꯂꯨ ꯈꯔ ꯍꯥꯞꯆꯤꯜꯂꯣ ꯃꯔꯣꯏ ꯈꯔ ꯍꯥꯞꯆꯤꯜꯂꯣ ꯑꯗꯨꯒ ꯑꯃꯨ ꯀꯨꯒꯤ ꯃꯍꯥꯎꯗ ꯊꯣꯛꯄꯅꯤ ꯏꯌꯥꯡ ꯀꯥꯡꯅꯁꯨ
ꯍꯣꯏꯗ ꯃꯥꯒꯤ ꯃꯍꯥꯎꯗꯣ
ꯎꯝ
ꯃꯥꯒꯤ ꯃꯍꯥꯎꯗꯣ ꯆꯨꯞꯄꯗ ꯂꯣꯏ ꯌꯥꯎꯈ꯭ꯔꯕꯅꯤꯅꯀꯣꯁ ꯊꯥꯗ ꯌꯥꯎꯗ꯭ꯔꯦꯕ ꯊꯔꯣꯏꯗ ꯃꯍꯤꯒꯨꯝꯕꯗ ꯃꯍꯥꯎꯗꯣ ꯂꯣꯏ ꯑꯌꯥꯝꯕ ꯆꯠꯂꯦꯕꯀꯣ ꯊꯣꯔꯛꯁꯦ
ꯍꯅꯦ ꯍꯅꯦ ꯑꯗꯨꯅ ꯈꯔ ꯈꯔ ꯃꯊꯦꯜ ꯃꯈꯜ ꯌꯥꯝ ꯍꯥꯞꯀꯗꯕꯅꯤ ꯃꯔꯣꯏ ꯃꯔꯥꯡ
ꯑꯍꯣꯏ ꯅꯪꯁꯨ ꯆꯥꯛ ꯌꯦꯟꯁꯥꯡ ꯌꯥꯝ ꯊꯣꯡꯕ ꯍꯩꯔꯝꯒꯅꯤꯀꯣ
ꯁꯨꯃꯅ ꯍꯥꯏꯩꯗꯦꯗ
ꯅꯪ ꯍꯥꯏꯩꯔꯝꯒꯅꯤꯗ
ꯑ ꯀꯅꯥ ꯍꯥꯏꯕ
ꯅꯥꯁꯨ ꯍꯥꯏꯗꯤꯦ ꯅꯪ ꯍꯧꯖꯤꯛ ꯃꯣꯔꯣꯏ ꯑꯗꯨ ꯍꯥꯞꯄꯣ ꯍꯥꯞꯄꯣ ꯍꯥꯏꯕꯗꯨꯗ ꯃꯥꯜꯂꯛꯄ ꯋꯥꯅꯤꯅ
ꯍ
ꯍꯩꯔꯝꯒꯗꯕ ꯃꯥꯜꯥꯟꯕꯅꯤ
ꯍꯩꯄꯥ ꯇꯧꯕꯅꯤꯗ ꯑꯩꯅ
ꯎꯝ ꯅꯪꯗꯤ ꯑꯝꯇ ꯊꯣꯡꯗ꯭ꯔꯣ ꯆꯥꯛ ꯌꯦꯟꯖꯥꯛ
ꯊꯣꯡꯉꯦ ꯈꯔ ꯁꯥ ꯊꯣꯡꯉꯗꯤ ꯑꯩꯉꯣꯟꯗ ꯈꯇꯪ ꯇꯥꯏꯅꯔꯦꯅꯦ
ꯍꯣꯏꯅꯦꯪꯁꯏ ꯀꯨꯝꯕꯗꯤ ꯍꯩꯇꯦꯕꯨ ꯁꯥ ꯊꯣꯡꯕꯗꯤ ꯅꯨꯄꯥ ꯅꯣꯏꯅ ꯍꯩꯌꯦꯕ ꯅꯣꯏꯅ ꯊꯣꯡꯕꯅ ꯍꯥꯎꯋꯤꯅꯦ
ꯎꯗ
ꯑꯁ ꯑꯩꯗꯤ ꯊꯔꯣꯏꯁꯦ ꯀꯛꯄ ꯈꯔ ꯐꯩꯌꯦ ꯆꯥ ꯑꯃ ꯌꯥꯝ ꯇꯜꯂꯦꯕ
ꯎꯝ ꯑꯅꯤ ꯂꯥꯛ ꯆꯃꯔꯤ ꯌꯥꯔꯦ
ꯆꯠꯂꯨꯍꯦ ꯀꯅꯥꯅ ꯑꯅꯤꯔꯛ ꯈꯛꯇ ꯆꯥꯝꯃꯒ ꯆꯥꯗꯣꯏꯅꯣ ꯊꯛꯑꯣꯏꯕꯣ
ꯑꯂꯗꯤ ꯍꯥꯏ ꯃꯤꯅꯤ ꯆꯅꯥ
ꯆꯠꯂꯣꯍꯦ ꯇꯜꯂꯁꯨ ꯑꯩ ꯆꯥꯒꯗꯕꯅꯤꯅ ꯐꯖꯅ ꯇꯧꯗꯕ ꯌꯥꯗꯦ
ꯑꯁ ꯏꯁꯤꯡꯗꯤ ꯌꯥꯝ ꯆꯪꯕꯅꯤꯍꯦ ꯔꯦꯟꯗ ꯂꯩꯔꯗꯤ
ꯑꯝꯁꯥꯉ
ꯎꯝ
ꯕ꯭ꯔꯥꯁꯅ ꯑꯃꯃꯝ ꯂꯧꯈꯠꯂꯒ ꯇꯛꯇꯣꯏꯅꯦ ꯑꯩꯁꯦ
ꯎꯝ ꯄꯨꯡ ꯕꯥꯔꯣ ꯐꯥꯎꯁ ꯇꯥꯝꯃꯣ
ꯎ ꯁꯣꯏꯗ꯭ꯔꯦ ꯉꯁꯤ ꯑꯩ ꯑꯁꯤ ꯍꯦꯛ ꯂꯣꯏꯕꯒ ꯇꯨꯝꯈ꯭ꯔꯅꯤ ꯋꯥꯔꯅꯤ ꯑꯩ ꯈꯪꯉꯦꯕ ꯕꯖꯥꯔꯁꯨ ꯑꯃꯨꯛ ꯊꯣꯛꯎꯔꯦ ꯑꯁꯨꯃꯥꯏꯅꯀꯣ ꯐꯖꯅ ꯆꯥꯝꯗ꯭ꯔꯗꯤ ꯆꯥꯕꯗ ꯅꯨꯡꯉꯥꯏꯇꯦꯕ ꯋꯥꯈꯜꯗꯣ
ꯎꯝ ꯃ ꯀꯇꯥ ꯑꯃꯔ
ꯎꯝ
ꯑꯩ
ꯏꯃꯥꯟꯅꯕꯤ ꯏꯕꯥꯅꯤ ꯌꯦꯟ ꯅꯥꯔꯒ ꯆꯥꯕꯅꯤ
ꯀꯣ ꯑꯃ ꯈ ꯑꯦ ꯀꯣꯇꯥ ꯑꯃ ꯇꯣꯝꯗ ꯆꯥꯗꯤ ꯍꯥꯏ
ꯎꯝ ꯆꯥꯔꯦꯗ
ꯍꯥꯎꯕꯅꯦ ꯇꯔꯣꯏꯁꯨ ꯃꯟꯁꯨꯨꯕꯤ ꯃꯅꯥ
ꯑꯗꯨꯁꯨ ꯂꯩꯗꯤꯦ ꯂꯩꯇꯦꯗ ꯐꯗꯤꯒꯣꯝ ꯈꯛꯇꯅꯤꯅꯦ ꯂꯩꯔꯤꯁꯤꯁꯨ
ꯁ ꯌꯥꯏ
ꯑꯁꯤꯗꯣ ꯏꯕꯥꯅꯤꯗ ꯏꯃꯥꯟꯅꯕꯤ ꯏꯃꯥꯅꯤꯗꯣ ꯌꯥꯝ ꯊꯦꯡꯈ꯭ꯔꯦ ꯃꯥꯒꯤ ꯊꯕꯛ ꯑꯃꯁꯨ ꯆꯠꯂꯨꯕꯀꯣ ꯑꯗꯨ ꯂꯣ ꯂꯣꯏꯔꯒ ꯕꯖꯥꯔ ꯆꯪꯕꯅꯦꯕ
ꯎꯝ
ꯑꯗꯨꯒꯤ ꯌꯦꯟꯁꯥꯡꯁꯨ ꯂꯩꯕꯁꯨ ꯅꯪꯍꯧꯗ꯭ꯔꯦ ꯊꯦꯡꯉꯦ ꯏꯕꯥꯅꯤ ꯍ ꯌꯧ ꯌꯧꯔꯛꯄꯗꯣ ꯌꯨꯝꯗ
ꯎꯝ
ꯌꯨꯝ ꯌꯧꯔꯒ ꯉꯥꯏꯍꯥꯛ ꯂꯩꯔꯒ ꯑꯗꯨꯝ ꯃꯝꯈ꯭ꯔꯦꯕ ꯏꯁꯤꯡ ꯏꯔꯨꯕ ꯂꯣꯏꯔꯒ
ꯎꯝ ꯌꯥꯝ ꯂꯩꯦꯊꯔ ꯃꯥꯂꯛ ꯀ
ꯊꯕꯛ ꯊꯕꯛ ꯑꯃꯁꯨ ꯍꯥꯟꯅ ꯆꯠꯂꯨꯕ ꯑꯗꯨꯒꯤꯅꯤꯗ ꯃꯔꯗꯤ ꯅꯠꯇ꯭ꯔꯗꯤ ꯈꯔ ꯊꯨꯕ ꯑꯁꯤ ꯆꯥꯝꯅꯤꯉꯥꯏ ꯈꯟꯕꯗ ꯑꯩ ꯏꯊꯥ ꯁꯥꯏꯍꯦ
ꯑꯩꯈꯣꯏ ꯆꯥꯃꯤꯔꯒꯦ ꯕꯖꯥꯔꯗ ꯄꯨꯔꯛꯑꯣ
ꯇ ꯍꯦꯣꯏ ꯖꯥ ꯊꯧꯕꯗ ꯂꯨꯄꯥ ꯆꯥ ꯑꯃꯅꯤ ꯕꯔꯥ
ꯎꯝ
ꯑꯩ ꯑꯗꯨꯝ ꯆꯥꯝꯃꯒꯦ
ꯌꯨꯝꯗ ꯊꯥꯈ꯭ꯔꯣ ꯆꯥꯝꯃꯒ ꯄꯨꯔꯛꯑꯣ ꯍꯥꯏꯌꯨ
ꯍ
ꯎꯝ
ꯂꯥꯛꯅꯤꯉꯥꯏ ꯂꯩꯇꯦ ꯍꯥꯏꯌꯦꯦ
ꯎꯝ
ꯌꯨꯝꯗ ꯉꯁꯥꯏ ꯊꯥꯒꯦ ꯇꯅꯦ ꯑꯃꯨꯛ ꯄꯤꯔꯛꯅꯤꯉꯥꯏ ꯃꯤ ꯂꯩꯇꯦ ꯍꯥꯏꯌꯦ ꯑꯗꯨꯒꯤ
ꯎ ꯑꯌꯥꯝꯕ ꯑꯌꯥꯝꯕ ꯁꯨꯇꯤ ꯂꯥꯛꯄ꯭ꯔꯣ
ꯌꯨꯝ ꯀꯨꯝꯈ꯭ꯔꯦ
ꯎ ꯗꯤ ꯄꯩꯁꯥ ꯄꯨꯔꯛꯑꯃꯅꯤ
ꯍꯣꯏ ꯈꯪꯗꯦꯅꯦ ꯍꯟꯗꯒꯤ ꯄꯥꯈꯪꯁꯤꯡꯁꯨ ꯊꯥꯏꯅꯒꯤ ꯄꯥꯈꯪꯒ ꯃꯅꯥꯗ꯭ꯔꯔꯤꯅꯦ ꯌꯥꯝ ꯂꯤꯛ ꯏꯗ
ꯃꯤꯆꯨ ꯀꯣꯏꯅꯕ ꯂꯩꯔꯝꯒꯅꯤ ꯑꯗꯨꯗ
ꯀꯣꯏꯅꯕ ꯂꯩꯇꯦ ꯀꯣꯏꯅꯕ ꯂꯩꯇꯦ
ꯏꯌꯥꯝꯕꯕꯕ
ꯍꯣꯏ ꯏꯌꯥꯝꯕ ꯂꯩꯌꯦ ꯃꯣꯏꯗꯤ ꯅꯨꯄꯥꯅ ꯅꯨ ꯄꯤ ꯀꯣꯏꯗ꯭ꯔꯗꯤ ꯀꯔꯤ ꯅꯠꯇ꯭ꯔꯣ
ꯑꯗꯨꯅꯤꯅꯦ
ꯄꯥꯈꯪ ꯍꯥꯏꯕꯁꯤꯗꯤ ꯀꯣꯏꯒꯗꯕꯅꯤ ꯅꯠꯇ꯭ꯔꯥ
ꯎꯝ
ꯑꯩꯈꯣꯏꯁꯨ ꯅꯨꯄꯤ ꯍꯥꯏꯕꯁꯤꯗꯤ ꯅꯨꯄꯥꯅ ꯀꯣꯏꯒꯗꯕꯅꯤ
ꯎꯝ ꯑꯩ ꯍꯧꯖꯤꯛꯀꯥꯟꯗꯤ ꯅꯨꯄꯤꯁꯤꯡꯅꯁꯨ ꯑꯗꯨꯝ ꯀꯣꯏꯌꯦꯗ
ꯑꯁ ꯑꯗꯨꯕꯨ ꯑꯩꯈꯣꯏ ꯑꯩꯈꯣꯏꯗꯤ ꯇꯧꯗꯤꯍꯦ ꯑꯩꯈꯣꯏ ꯇꯧꯔꯝꯒꯗꯕ ꯃꯥꯟꯕꯅꯅꯦ
ꯎꯝ
ꯑꯁ ꯇꯜꯂꯦꯗ ꯑꯗꯨ ꯀꯨꯝꯕꯗꯤ ꯉꯝꯖꯔꯔꯣꯏꯔꯦ ꯃꯥꯏ ꯊꯝꯐꯝ ꯂꯩꯔꯔꯣꯏꯔ ꯑꯗꯨꯒꯨꯝꯕꯗꯤ
ꯄꯥꯝꯕ ꯄꯥꯝꯅꯗꯤ
ꯑꯁ ꯑꯩꯗꯤ ꯑꯩꯗꯤ ꯌꯥꯝꯅ ꯄꯥꯝꯃꯁꯨꯀꯣ ꯁꯨꯝ ꯍꯥꯏ ꯍꯥꯏꯔꯣꯏ
ꯁꯦꯁ
ꯑꯁꯦꯡꯕ ꯃꯣꯏꯅ ꯍꯥꯏꯔꯛꯇ꯭ꯔꯗꯤ ꯑꯩꯗꯤ ꯁꯨꯛꯍ ꯍꯥꯏꯔꯣꯏ
ꯅꯥꯟꯊꯣꯛꯑꯗꯤ ꯀꯃꯥꯏꯅ ꯇꯧꯕ
ꯅꯥꯟꯊꯣꯛꯑꯗꯤ ꯅꯥꯟꯊꯣꯛꯑꯔꯦ ꯀꯩꯅꯣ ꯑꯣꯏ
ꯍꯥ
ꯅꯥꯟꯊꯣꯛꯏꯗꯣ ꯃꯣꯏꯅ ꯑꯩꯈꯣꯏ ꯄꯥꯝꯕꯤꯗꯕꯒꯤ ꯑꯩꯈꯣꯏ ꯅꯥꯟꯊꯣꯛꯄꯅꯦ ꯃꯣꯏꯅꯁꯨ ꯑꯩꯈꯣꯏ ꯄꯥꯝꯝꯕꯗꯤ ꯑꯩꯈꯣꯏ ꯅꯥꯟꯊꯣꯛ ꯑꯣꯏꯅ
ꯎ ꯟꯊꯣꯛꯑꯀꯥꯟꯗ ꯅꯪ ꯇꯨꯝꯕ ꯆꯥꯕ ꯈꯪꯗꯅꯥ ꯑꯗꯨꯝ ꯂꯦꯂꯒ ꯂꯩꯏꯅꯤꯀꯣ
ꯀꯔꯤꯁꯨ ꯀꯥꯏꯗꯦꯗ ꯅꯨꯡꯁꯤ ꯑꯩꯈꯣꯏꯕꯨ ꯅꯨꯡꯁꯤ ꯐꯤꯕ ꯂꯩꯒꯅꯤ ꯃꯣꯏꯗ ꯑꯣꯏꯅ ꯂꯩꯊꯣꯛꯑꯒ ꯂꯣꯏꯔꯦ ꯀꯩꯅꯣ
ꯄ꯭ꯔꯣꯒ꯭ꯔꯥꯝ ꯆꯥꯎꯅ ꯇꯧꯋꯤꯀꯣ ꯅꯣꯏ ꯃꯇꯝꯗꯗꯤ
ꯇꯧꯒꯦ ꯇꯧꯒꯦ ꯇꯧꯒꯦ ꯂꯥꯛꯑꯣꯀꯣ
ꯎꯝ
ꯅꯨꯃꯤꯠ ꯑꯩꯈꯣꯏ ꯌꯨꯝꯗ ꯅꯨꯃꯤꯠ ꯎꯝ ꯇꯧꯒꯗꯅꯦꯃꯦ ꯌꯨꯝꯗꯒ ꯂꯩꯕ ꯌꯥꯔꯣꯏ ꯑꯩꯈꯣꯏꯗ ꯑꯗꯨꯝ ꯂꯦꯛꯑꯒ ꯊꯕꯛ ꯁꯨꯔꯒ ꯂꯩꯒꯗꯕꯅꯤ ꯑꯣ
ꯎꯝꯝ ꯍꯣꯏꯅꯦ ꯄꯥꯡꯕ ꯄꯥꯡꯊꯣꯛꯑꯗꯤ ꯑꯁ ꯇꯧꯕꯤꯒꯅꯤ
ꯍꯣꯏꯅꯦ ꯇꯧꯈ꯭ꯔꯕꯅꯤꯅꯦ ꯅꯣꯏ ꯇꯧꯗ꯭ꯔꯗꯤ ꯀꯅꯥꯅ ꯇꯧꯒꯅꯤ
ꯗꯕꯨ ꯁꯥꯗ ꯄꯈꯗꯤꯀꯣ
ꯎꯝ